ꯎꯝ ꯆꯥꯔꯦ
ꯀꯩꯕ ꯀꯥꯏ ꯆꯠꯂꯨꯏꯕ
ꯀꯥꯏ ꯆꯠꯇ‌ꯦ ꯑꯩꯈꯣꯏ ꯃꯥꯒꯤ ꯃꯃꯤꯠꯀꯤꯗꯣ ꯍꯪꯅꯔꯨꯕ ꯑꯩꯈꯣꯏ ꯁꯤꯗ ꯏꯗꯣꯝꯆꯥ ꯑꯃ ꯀꯩꯅꯣ ꯇꯧꯋ‌ꯦꯕ ꯎꯝ ꯃꯃꯤꯠ ꯌꯦꯡꯕ ꯑꯃ ꯂꯩꯕ ꯃꯣꯏ ꯃꯆꯥꯗꯣ ꯑꯩꯅ ꯑꯗꯨꯝ ꯂꯥꯏꯔꯤꯛ ꯈꯔ ꯈꯔꯛ ꯇꯥꯛꯄꯤꯕꯩ ꯍꯨꯔꯦꯟ ꯉꯥꯛ ꯂꯥꯏꯔꯤꯛ ꯇꯥꯛꯀꯦ ꯂꯥꯛꯑꯣꯅ ꯀꯧ ꯆꯠꯂꯨꯕ ꯑꯗꯨꯉꯥꯡꯗ ꯈ‌ꯣꯏ ꯃꯥꯏ ꯃꯃꯤꯠꯀꯤꯗꯨ ꯁꯨꯝ ꯇꯥꯟꯅꯔꯛꯄ ꯔꯦꯠꯇꯤꯅꯥꯗ ꯑꯣꯏꯔꯝꯗꯣ ꯎꯝ ꯎꯝ ꯍꯣꯏ ꯗꯣꯛꯇꯔ ꯑꯩꯈꯣꯏ ꯃꯥꯒꯤꯗꯣ ꯃꯁꯥꯒꯤ ꯀ꯭ꯂꯤꯅꯤꯛ ꯂꯩꯌ‌ꯦ ꯁꯤ ꯀꯩꯅꯣꯗ ꯀꯛꯆꯤꯡ ꯕꯖꯥꯔꯗ
ꯎꯝ
ꯎꯝ ꯑꯩꯈꯣꯏ ꯃꯥꯒꯤꯗꯣ ꯍꯥꯏꯔꯞ ꯇꯥꯟꯅꯔꯨꯕ ꯇꯥꯟꯅ ꯀꯥꯟꯗ ꯀꯩꯅꯣ ꯍꯥꯏꯔꯛꯑꯦ ꯑꯈ‌ꯣꯏ ꯃꯥꯒꯤꯗꯣ ꯃꯃꯤꯠꯇꯨ ꯀꯩꯅꯣ ꯃꯥꯏꯌꯣꯄꯤꯌꯥꯒ ꯀꯩꯅꯣꯒ ꯑꯣꯏꯔꯝꯗꯣ ꯃꯥꯟꯗꯦ ꯔꯦꯇꯤꯅꯥꯒꯤ ꯄ꯭ꯔꯣꯕ꯭ꯂꯦꯝ ꯑꯣꯏꯔꯝꯗꯣ ꯃꯥꯜꯂꯦꯅ ꯍꯥꯏꯔꯛꯄ ꯑꯗꯨꯒꯤ ꯃꯥꯅ ꯍꯌꯦꯡ ꯍꯌꯦꯡꯕꯨꯗꯤ ꯃꯥꯒ ꯍꯥꯏꯔꯞ ꯇꯥꯟꯅꯔꯅꯤꯅ ꯑꯗꯨꯒ ꯀꯥꯟꯆꯤꯄꯨꯔ ꯆꯠꯂꯣꯅ ꯍꯥꯏ ꯀꯥꯟꯆꯤꯄꯨꯔꯗ ꯅꯣꯏ ꯃꯤꯁꯇꯔ ꯕ꯭ꯂꯨ ꯂꯩꯕꯗꯣ
ꯎꯝ
ꯑꯗꯨꯏ ꯃꯌꯥꯗ ꯗ‌ꯦꯟꯇꯔꯒꯤ ꯗꯣꯛꯇꯔ ꯑꯃ ꯂꯩ ꯍꯥꯏꯌ‌ꯦ ꯏꯕꯣꯇꯣꯝꯕꯤ ꯍꯥꯏꯅ ꯑꯗꯨꯏꯗꯨꯗ ꯑꯣꯏꯅ ꯎꯝ ꯑꯦ ꯗ‌ꯦꯟꯇꯔ ꯍꯥꯏꯁꯤ ꯌ‌ꯦꯡꯉ‌ꯣ ꯑꯥꯏꯒꯤ
ꯎꯝ
ꯑꯗꯨꯗ ꯃꯣꯏ ꯑꯣꯏꯅ ꯌꯦꯡꯊꯣꯛꯑꯣ ꯑꯗꯨꯅ ꯐꯒꯅꯤꯌꯦ ꯒꯦꯠ ꯃꯃꯜꯗꯨꯁꯨ ꯆꯥꯝꯃꯉꯥꯗꯅꯦ ꯑꯗꯒꯤ ꯃꯤꯠꯀꯤ ꯃꯣꯏ ꯌꯦꯡꯕꯩꯁꯨ
ꯍꯤꯗꯥꯛ ꯅꯨꯡꯗꯥꯛ ꯍꯥꯞꯄꯩ ꯂꯨꯄꯥ ꯆꯅꯤ ꯑꯗꯨꯝ ꯂꯨꯄꯥ ꯆꯥꯇ꯭ꯔꯦꯠꯅ ꯑꯗꯨꯝ ꯀꯣꯟꯅꯕꯅꯦꯅ ꯍꯥꯏꯔꯀꯣ ꯃꯥꯏ ꯃꯆꯥꯅꯨꯄꯤꯁꯨ ꯌꯦꯡꯉꯦꯅ
ꯀꯩꯅꯣꯁꯨ ꯑꯃ ꯂꯩꯇꯥꯅꯦ ꯀꯛꯆꯤꯡꯒꯤꯁꯨ ꯑꯃ ꯑꯥꯏ ꯍꯣꯁꯄꯤꯇꯥꯜ ꯀꯔꯝꯇ ꯂꯩꯧꯕꯣ ꯀꯛꯆꯤꯡꯗ ꯅꯣꯏ ꯏꯔꯨꯝ ꯀꯩꯅꯣ ꯌꯧꯗ꯭ꯔꯤꯉꯩꯗꯗꯥꯏ ꯑꯗꯨꯗ
ꯑꯗꯨ ꯑꯗꯨ ꯄꯩꯁꯥ ꯌꯥꯝ ꯆꯥꯎꯋꯤ ꯍꯥꯏꯕ
ꯑꯗꯨꯅ ꯀꯌꯥ ꯀꯌꯥ ꯀꯔꯤ
ꯇꯤꯛꯀꯦꯠ ꯃꯃꯜ ꯂꯨꯄꯥ ꯆꯃꯥꯄꯜ ꯍꯤꯗꯥꯛ ꯍꯥꯞꯄꯒꯤ ꯂꯨꯄꯥ ꯆꯥꯝꯃꯉꯥ ꯑꯗꯨꯃꯥꯏꯅ ꯑꯗꯨ ꯂꯤꯁꯤꯡ ꯂꯤꯁꯤꯡ ꯑꯃ ꯆꯥꯝꯃꯔꯤ ꯍꯦꯟꯒ꯭ꯔꯗ꯭ꯔꯣ ꯏꯝꯐꯥꯜꯗ ꯚꯔꯥꯗꯨ ꯂꯨꯄꯥ ꯋꯥꯟ ꯐꯣꯔꯇꯤ ꯇꯤꯡꯊꯣꯛꯑꯒ ꯁꯚꯦꯟ ꯍꯟꯗ꯭ꯔꯦꯗꯠꯇ ꯑꯣꯏꯔꯗꯤ ꯂꯤꯁꯤꯡ ꯑꯃ ꯌꯧꯗ꯭ꯔꯦ ꯅꯠꯇ꯭ꯔꯣ ꯇꯥꯕ꯭ꯔꯥ
ꯎꯝ ꯎꯝ
ꯑꯗꯨꯗꯏꯗꯤ ꯑꯅ ꯐꯠꯇ꯭ꯔꯣ ꯑꯗꯨ
ꯄꯩꯁꯥ ꯌꯥꯝ ꯇꯥꯡꯅꯤꯡꯅ ꯀꯃꯥꯏ ꯇꯧꯔꯤꯅꯤ
ꯈꯪꯖꯔꯛꯑꯁꯨ ꯏꯇꯦ ꯑꯗꯩ ꯋꯥ ꯇꯥꯅꯕ ꯑꯗꯩ ꯃꯣꯏ ꯍꯤꯗꯥꯛ ꯏꯕ ꯈꯣꯠꯄꯁꯨ ꯅꯨꯡꯉꯥꯏ ꯀꯦꯅ ꯍꯥꯏ ꯑꯗꯨꯒꯤ ꯑꯥꯗ ꯑꯣꯏꯅ ꯆꯠꯂꯣꯅ ꯃꯣꯏꯁꯨ ꯑꯥꯗ ꯑꯣꯏꯅ ꯆꯠꯂ ꯌꯦꯡꯉꯦꯅ ꯃꯣꯏ ꯑꯉꯥꯡ ꯑꯆꯣꯝꯕꯤꯗꯨꯁꯨ ꯃꯃꯤꯠ ꯈꯔ ꯄꯩꯌꯦꯅ ꯌꯦꯡꯊꯣꯛꯏ ꯎ ꯑꯗꯨꯃꯥꯏꯅ ꯍꯥꯏꯕ ꯍꯌꯦꯡꯗꯨꯕꯨꯗꯤ ꯍꯥꯏꯔꯞꯃꯒ ꯇꯥꯟꯅꯔꯨꯔꯅꯤ ꯑꯗꯨꯒ ꯍꯪꯁꯤꯨ ꯎꯝ ꯀꯃꯥꯏꯅ ꯇꯧꯔꯤꯅꯣꯗꯣ ꯑꯗꯨꯒ ꯍꯪꯆꯤꯠ ꯑꯌꯨꯛ ꯇꯣ ꯑꯗꯨꯏꯗꯣ ꯏꯃꯥ ꯏꯕꯥꯅꯤ ꯑꯥꯗ ꯂꯥꯛꯑꯒꯦ
ꯒꯥꯔꯤ ꯗꯥ ꯂꯛꯇꯨꯔꯣ
ꯍꯥꯥ
ꯒꯥꯔꯤ ꯆꯥꯔꯛꯀꯗ꯭ꯔꯣꯕ
ꯂꯥꯛꯋꯦ ꯕꯁꯇ ꯂꯥꯛꯑꯒ ꯑꯩꯈꯣꯏꯃ ꯍꯜꯍꯟꯒ ꯑꯩ ꯂꯩꯍꯧꯔꯦ ꯑꯗꯨꯝ
ꯍꯥꯏꯅꯔꯔꯕ ꯑꯗꯨꯃꯥꯏꯅ
ꯎꯝ ꯅꯪꯗꯨꯣ ꯍꯌꯦꯡꯗꯨ ꯇꯨꯏꯁꯟꯗꯨꯣ ꯁꯨꯤ ꯑꯣꯏꯗꯔꯥ ꯐꯖꯅ ꯍꯪꯅꯔꯣ ꯍꯪꯆꯤ ꯑꯌꯨꯛ ꯄꯨꯝ ꯆꯠꯈꯤ ꯌꯥꯅꯕ
ꯑꯣꯏꯅꯤ ꯍꯥꯏꯔꯛꯑꯗꯤ ꯇꯞꯅ ꯑꯗꯨꯝ ꯍꯥꯏꯒꯠꯂꯁꯨ ꯌꯥꯔꯦꯅ
ꯑꯩ ꯑꯩꯁꯨ ꯍꯌꯦꯡ ꯍꯪꯆꯤꯆꯠꯄ ꯌꯥꯏ ꯇꯥꯟꯖꯗ꯭ꯔꯗꯤ
ꯍꯪꯆꯦꯠ
ꯎꯝ
ꯃꯃꯥꯒꯤꯔꯣ
ꯅꯠꯇꯦ ꯑꯦꯃꯤꯗꯨ ꯂꯥꯛꯗꯕꯨ
ꯍꯪꯆꯤꯠ ꯑꯩꯌꯨ ꯑꯗꯨ ꯑꯩ ꯆꯞ ꯆꯥꯔꯦ ꯀꯩꯅꯣ
ꯅꯨꯃꯤꯗꯥ ꯇꯔꯦꯛꯅ ꯁꯥꯛꯄ꯭ꯔꯥ
ꯐꯨꯔꯤꯂꯣ
ꯑꯥ
ꯊꯥꯔꯛꯑꯦ ꯅꯪꯉꯣꯟꯗꯁꯨ ꯊꯥꯔꯛꯄ꯭ꯔꯥ
ꯎꯝ ꯍꯥꯏꯗ꯭ꯔꯤꯗ ꯅꯪꯁꯤ ꯅꯪ ꯋꯥꯔꯤꯁꯟꯅꯤꯡꯉꯤꯗ ꯄꯅ
ꯎꯝ ꯑꯩꯅꯕꯨꯗꯤ ꯍꯥꯏꯈ꯭ꯔꯝꯃꯦ ꯈꯤꯇꯪ ꯕ꯭ꯂꯨꯋꯤꯁ ꯆꯪꯕꯗꯨꯃꯒ ꯒ꯭ꯔꯤꯟꯤꯁ ꯆꯪꯕꯗꯨꯃꯒꯗꯨ ꯁꯔꯗ ꯄꯛꯀꯅꯤ ꯑꯗꯨ ꯑꯣꯏꯅ ꯇꯧꯁꯦꯅ ꯍꯥꯏꯒꯕꯅꯤ ꯆꯥꯛꯂꯣ ꯏꯁꯤꯡꯂꯣ ꯌꯥꯔꯦ ꯕꯤ ꯇꯨꯗ ꯂꯩꯔꯤꯕꯅꯦ
ꯀꯩꯅꯣꯗ ꯂꯩꯔꯤ ꯍꯥꯏꯔꯕꯣ
ꯀꯩꯅꯣ ꯃꯦꯀ꯭ꯔꯣꯅꯤ ꯌꯥꯎꯗ꯭ꯔꯤꯌꯦ ꯍꯨꯏ ꯑꯗꯨꯣ ꯍꯥꯛꯑꯅꯤꯅ ꯂꯧ ꯍꯥꯏꯕ ꯎ ꯔꯣꯃꯤꯇꯥ ꯇ
ꯎꯝ
ꯇꯥꯕ꯭ꯔꯣ ꯍꯜꯂꯣ
ꯇꯥ ꯭ꯔꯣ
ꯇꯥꯌꯦ ꯔꯣꯃꯤꯇꯥꯗꯨ
ꯎꯝ
ꯕꯤ ꯇꯨꯗ ꯂꯩꯔꯤꯕꯅꯦꯕ ꯃꯤꯡꯒ ꯂꯣꯏ ꯐꯥꯛꯑꯦ ꯇꯥꯗꯔꯕ ꯃꯥꯟꯂꯦ ꯑꯃꯨꯛ ꯆꯞꯈꯔ
ꯇꯥꯗ꯭ꯔꯣ
ꯇꯔꯦ ꯐꯨꯔꯤꯠ ꯂꯩꯕ ꯆꯠꯈꯤꯕ ꯃꯤꯗꯣ
ꯎꯝ
ꯑꯗꯨ ꯑꯗꯨꯝ ꯗꯨꯀꯥꯟꯗꯨꯗ ꯂꯩꯔꯤꯕꯅꯦꯕ ꯗꯨꯀꯥꯟꯗꯩꯅꯦꯕ ꯃꯥꯅ ꯊꯥꯔꯛꯏꯗꯣ
ꯀꯞꯀꯤꯗꯨꯤꯗꯤ ꯇꯞꯅ ꯇꯧꯔꯁꯦ ꯑꯩꯗꯤ ꯐꯥꯗ ꯗꯦꯠ ꯑꯩꯠꯇꯤꯟꯗ ꯍꯜꯂꯛꯀꯅꯤ ꯀꯥꯏꯖꯈꯤꯕꯅꯣ ꯈꯪꯗꯦ ꯑꯗꯨ ꯂꯣꯏꯔꯒ ꯑꯣꯏꯅ ꯇꯧꯔꯁꯦꯅ ꯍꯥꯏꯔꯛꯄꯅꯦꯕ
ꯎꯝ
ꯃꯁꯥꯒꯤ ꯔꯥ ꯈꯪꯗꯦ ꯌꯥꯝ ꯅꯨꯡꯉꯥꯏꯇꯦꯅꯦ ꯄꯠ ꯄꯠ ꯇꯠꯂꯤꯅꯦ
ꯑꯩꯅꯤ ꯋꯥꯈꯜ ꯃꯗ
ꯎꯝ
ꯀꯌꯥꯃꯨꯛ ꯄꯤꯏꯒꯦ ꯐꯤꯑꯣꯣ
ꯆꯥꯝꯉ ꯌꯥꯡꯈꯩ ꯍꯥꯏ
ꯐꯔꯣ ꯐꯥꯎ
ꯂꯨꯄꯥ ꯆꯅꯤ ꯆꯅꯤꯗꯤ ꯈꯥꯏꯒꯠꯅꯔꯅꯤ ꯑꯩꯈꯣꯏ ꯃꯗꯤꯅ ꯊꯥꯡꯖꯅꯤꯡꯕꯣ
ꯀꯤꯍꯣꯝ ꯆꯥꯔꯨꯕ ꯉꯥꯁꯥꯏꯒꯩ
ꯁꯦꯗꯣꯑꯣ ꯁꯦꯗꯣꯑꯣ ꯍꯥ ꯀꯣꯝꯄꯥꯛꯇ ꯍꯥꯞꯆꯤꯜꯂꯒ ꯀꯩ ꯍꯥꯏꯅꯣ ꯇꯥꯗ꯭ꯔꯦ
ꯀꯤꯍꯣꯝ ꯆꯥꯒ꯭ꯔꯕ ꯍꯥꯏꯕ ꯉꯥꯁꯥꯏꯗꯣ
ꯍꯥꯥ
ꯉꯁꯥꯏ ꯀꯤꯍꯣꯝꯗꯨ ꯆꯥ ꯈ꯭ꯔꯕ ꯍꯥꯏꯕ
ꯆꯥꯗ꯭ꯔꯤ ꯂꯩ ꯆꯥꯔꯕꯣ ꯅꯪ
ꯑꯃ ꯆꯥꯒ꯭ꯔꯦ
ꯍꯥꯥ
ꯑꯃ ꯆꯥꯒ꯭ꯔꯦ
ꯍꯥꯎꯕ꯭ꯔꯥ
ꯁꯪꯕꯗꯤ ꯃꯥꯜꯂꯦ ꯑꯗꯨꯗꯨꯒ ꯇꯂꯞ ꯆꯥꯕꯩꯔ ꯊꯨꯝꯅꯤ ꯊꯨꯝꯃꯤ
ꯊꯨꯝꯕ꯭ꯔꯥꯕ
ꯎꯝ
ꯊꯨꯝꯕꯨ ꯊꯨꯝꯃꯗꯤ ꯌꯥꯔꯦꯗ
ꯍꯥꯏꯗꯤ ꯃꯆꯨꯗꯨ ꯏꯁꯪ ꯁꯪꯕ ꯃꯥꯟꯕꯗꯨꯗ ꯑꯁ ꯑꯁꯪꯕ ꯃꯥꯜꯂꯨꯔꯦ ꯑꯗꯨꯒ ꯆꯥꯕ ꯀꯥꯟꯗꯕꯨꯗꯤ ꯑꯗꯨꯝ ꯍꯥꯎꯕꯨꯗꯤ ꯍꯥꯎꯏ
ꯎꯝ ꯃꯀꯣꯛ ꯑꯥꯢ ꯊꯥꯖꯤꯜꯂꯝꯒꯦ ꯇꯧꯅꯤ ꯑꯩ ꯂꯩꯉꯩ ꯆꯥꯊꯣꯛꯑꯗꯧꯅꯤ ꯃꯊꯪ ꯑꯃꯨꯛ ꯆꯍꯤꯗ ꯄꯥꯜꯂꯛꯅꯕ
ꯍꯧꯕꯨ ꯍꯧꯒꯗ꯭ꯔꯣ ꯄꯥꯟꯕꯨ ꯄꯥꯟꯒꯗ꯭ꯔꯣ
ꯑꯦ ꯄꯥꯜꯂꯤꯁꯤꯗꯤ ꯑꯩꯅ ꯊꯥꯕꯗ ꯑꯅꯤ ꯑꯅꯤ ꯄꯥꯟꯕꯨ ꯍꯟꯗꯛ ꯖꯨꯇꯣꯟ ꯖꯨꯇꯣꯟ ꯇꯧꯅ ꯁꯦꯟꯅꯕ ꯑꯅꯤ ꯄꯥꯜꯂꯦꯕ
ꯁꯤ
ꯍꯌꯦꯡ ꯒꯝꯂꯥ ꯈꯔꯒ ꯆꯥꯎꯕꯗꯣ ꯂꯩꯔ ꯐꯖꯅ ꯊꯥꯒꯦ ꯇꯧꯅꯤ ꯇꯔꯥꯃꯨꯛꯇꯪ ꯊꯥꯒꯦ ꯇꯧꯅꯤ ꯗꯦꯀꯣꯔꯦꯁꯟꯁꯨ ꯑꯣꯏꯕ ꯍꯧꯍꯧꯕ ꯁꯤꯅ ꯍꯦꯟꯅꯥ ꯐꯔꯕ ꯖꯥꯠꯅ ꯂꯩ ꯊꯥꯗꯣ ꯁꯔꯨꯛꯇꯦ
ꯃꯇꯣꯟ ꯁꯠꯇꯣꯛ ꯍꯥꯏꯅꯕꯅꯤꯅꯦ
ꯍꯥꯥ
ꯃꯇꯣꯟ ꯁꯠꯇꯣꯛꯎ ꯀꯥꯏꯅ ꯍꯥꯌꯅꯥꯕꯅꯦꯕ
ꯇꯥꯗ꯭ꯔꯦ ꯆꯞꯄꯦ ꯀꯩ ꯍꯥꯏꯔꯤꯅꯣ ꯀꯩ ꯍꯥꯏꯅꯣ
ꯃꯇꯣꯟ ꯁꯠꯇꯣꯛꯄꯒ ꯍꯥꯏꯅꯕꯅꯦꯕ
ꯑꯃꯨꯛꯀ ꯍꯥꯏꯔꯣꯛ ꯍꯜꯂꯒ
ꯀꯤꯍꯣꯝꯗꯣ
ꯎꯝ
ꯃꯇꯣꯟ ꯁꯥꯠꯇꯣꯛꯑꯣꯒ ꯍꯥꯏꯅꯕꯁꯤꯗꯥ ꯍꯥꯏꯅꯕꯅꯦꯕ
ꯁꯠꯇꯣꯛꯑꯣꯅ
ꯁꯠꯇꯣꯛꯑꯣ ꯃꯣꯏꯅ ꯀꯥ ꯌꯣꯜꯂꯤ ꯀꯥꯡꯕꯨꯨꯗꯣ
ꯎꯝ
ꯃꯣꯏꯅ ꯁꯥꯠꯇꯣꯑꯧꯑꯦ ꯍꯥꯏꯕꯅꯦꯕ
ꯑꯣ ꯅꯪꯅꯥ ꯍꯥꯏꯁꯦ ꯃꯇꯣꯟ ꯍꯥꯏꯔꯣ
ꯎꯝ
ꯅꯧꯅ ꯆꯣꯡꯈꯠꯂꯛꯄ ꯀꯥꯡꯕꯨꯗꯣ
ꯎꯝ
ꯈꯪꯗꯦ ꯑꯩ ꯃꯃꯥꯡ ꯆꯍꯤ ꯑꯩꯈꯣꯏꯅ ꯆꯥꯒꯤꯕꯩ ꯊꯥꯕꯔꯥꯏ ꯑꯗꯨꯝ ꯍꯧꯔꯤ ꯑꯥꯢ ꯁꯤ ꯇꯧꯅꯦ ꯅꯨꯃꯤꯗꯥꯡ ꯆꯥꯛ ꯆꯥꯔꯝꯗꯥꯏꯁꯦ ꯃꯦꯀꯣꯟꯅꯤ ꯑꯃꯨꯛ ꯆꯥ ꯗꯣꯏꯅꯤ ꯀꯩ ꯍꯤꯖꯥꯡ ꯊꯣꯡꯗꯣꯏꯅꯣ
ꯀꯔꯤ
ꯁꯩ ꯑꯗꯨꯅꯦ
ꯌꯣꯡ ꯌꯥꯝ ꯅꯨꯡꯉꯥꯏꯇꯦꯅ ꯄꯠ ꯄꯠ ꯄꯠ ꯇꯠꯂꯦꯗꯥꯏ
ꯁꯣꯏꯕꯨꯝ ꯏꯔꯣꯟꯗꯣꯏꯅꯦ ꯍꯥꯏꯕꯥ ꯁꯣꯏꯕꯨꯝ ꯏꯔꯣꯟꯗꯣꯔꯤꯌꯦ ꯅꯣꯡ ꯇꯥꯗ꯭ꯔꯣ
ꯍꯥ
ꯍꯥ ꯅꯣꯡ ꯇꯥꯗ꯭ꯔꯣ
ꯇꯥꯗꯦ ꯐꯖꯅ
ꯅꯣꯡ ꯇꯥꯗꯕ꯭ꯔꯥꯕ
ꯅꯣꯡ ꯇꯥꯗꯕ꯭ꯔꯥ ꯍꯥꯏꯔꯣ
ꯑꯥ
ꯄꯠꯈꯤꯃꯦ ꯍꯧꯖꯤꯛ ꯋꯥ ꯉꯍꯥꯛꯇꯪ ꯃꯃꯥꯡꯗꯨꯗꯣ ꯇꯣꯛꯈ꯭ꯔꯦ ꯇꯥꯃꯣꯁꯤꯕꯨ ꯀꯌꯥꯝ ꯇꯧꯔꯤꯅꯣ ꯇꯪꯈꯥꯏ ꯑꯃ ꯇꯧꯈ꯭ꯔꯦ ꯗ꯭ꯔꯦꯒꯟ ꯐ꯭ꯔꯨꯏꯠ ꯇꯔꯥ ꯇꯔꯥꯃꯥꯊꯣꯏ ꯃꯥꯥꯜꯂꯦ ꯌꯦꯡꯅꯤꯡꯕ꯭ꯔꯣ
ꯆꯔ ꯋꯥꯖꯦ
ꯋꯥꯠꯂꯤꯗ ꯈꯔ ꯆꯥꯎꯕ ꯍꯧꯔꯛꯑꯦ
ꯎ ꯎ
ꯌꯦꯡꯅꯤꯡꯕ꯭ꯔꯥ
ꯌꯥꯅꯤ ꯌꯥꯅ ꯍꯌꯦꯡ
ꯃꯤꯅ ꯅꯥꯥꯟ ꯍꯅ ꯂꯩ ꯂꯩ ꯁꯥꯏꯠꯀꯗ ꯌꯦꯡꯉꯣꯗꯤ ꯌꯥꯗ
ꯑꯩꯒꯤ ꯆꯥꯔꯝꯕꯤꯗꯨꯗꯅꯦ
ꯀꯔꯤꯌꯥ
ꯑꯩ ꯆꯥꯔꯥ ꯑꯃ ꯄꯤꯅꯖꯥꯅ
ꯅꯪꯒꯤ ꯇꯔꯥꯝꯕꯤꯅꯤ ꯍꯥꯏꯗꯥꯏꯅꯦ ꯍꯥꯏꯔꯣ
ꯎꯝ
ꯆꯔꯥ ꯂꯩꯔꯕꯅꯦ ꯅꯪ ꯀꯔꯝ ꯀꯥꯟ ꯂꯧꯗꯣꯏꯅꯣ ꯑꯗꯨꯅꯦ ꯃꯊꯥ ꯑꯃꯨꯛ ꯌꯨꯝꯂꯥꯀꯥꯡꯗ ꯑꯩꯈꯣꯏ ꯕꯥꯗ ꯊꯤꯟꯗꯣꯛꯍꯜꯂꯝꯃꯕ ꯑꯗꯨꯒ ꯀꯩꯅꯣ ꯇꯧ ꯌꯥꯅꯤ ꯅꯪꯅ ꯑꯗꯨꯝ ꯄꯨꯈꯤꯕ ꯆꯠꯀꯥꯟꯗ
ꯌꯦꯁ
ꯐꯖꯔꯕꯅꯦꯕ ꯃꯁꯥꯒ ꯑꯅꯤ ꯑꯍꯨꯝ ꯂꯣꯡꯊꯣꯛꯑꯒ ꯃꯔꯥꯒ ꯊꯣꯛꯑꯕꯅꯦ ꯑꯁꯤꯗꯤ ꯍꯌꯦꯡ ꯁꯠ ꯊꯥꯗꯣꯛꯑꯒ ꯃꯅꯥ ꯃꯥꯅꯤꯒ ꯆꯠꯂꯗꯤꯀꯣ ꯑꯗꯨꯝ ꯄꯥꯜꯂꯗ ꯃꯥꯁꯦ ꯗ꯭ꯔꯦꯒꯟ ꯐ꯭ꯔꯨꯠ ꯄꯥꯠꯃꯦ ꯅꯤꯌꯣꯝ ꯈꯪꯉꯦ ꯍꯧꯖꯤꯛꯀꯥꯟ ꯀꯔꯝ ꯃꯁꯥꯗꯤ ꯄꯥꯜꯂꯤꯁꯦ ꯀ
ꯑꯣꯀꯦ ꯑꯣꯀꯦ
ꯑꯣꯀꯦ ꯑꯣꯀꯦ ꯃꯤꯅꯥ